ꯍꯜꯂꯣ ꯑ ꯅꯨꯡꯉꯥꯏꯒꯤꯕ꯭ꯔꯣ
ꯍꯣꯏ ꯌꯥꯝ ꯅꯨꯡꯉꯥꯏꯔꯤꯌꯦ ꯅꯪꯗꯤ
ꯑꯦꯁꯨ ꯅꯨꯡꯉꯥꯏꯔꯤꯌꯦ ꯍꯥꯏꯕ ꯇꯥꯔꯅꯤ
ꯅꯣꯡ ꯇꯨꯕ꯭ꯔꯣꯅꯦ
ꯅꯪ ꯁꯨꯒꯗꯦ ꯑꯗꯨꯏꯗꯤ ꯁꯤꯅꯗꯤ
ꯑꯣ ꯑꯣ ꯅꯣꯡ ꯆꯨꯕ ꯈꯨꯣꯟꯖꯦꯜ ꯇꯥꯕ ꯑꯗꯨꯗꯒꯤ
ꯑ ꯐꯦꯟ ꯊꯥꯕꯒꯤ ꯑꯣꯏꯔꯝꯅꯤ
ꯍꯣꯏ ꯍꯣꯏ ꯑꯗꯨ ꯑꯣꯏꯔꯝꯃꯤ ꯀꯩꯗꯧꯔꯤꯒꯦ
ꯑꯗꯨ ꯑꯩ ꯀꯔꯤꯁꯨ ꯇꯧꯗꯦ ꯍꯧꯖꯤꯛ ꯍꯕ꯭ꯔꯥ ꯂꯩꯌꯦ
ꯑꯣ ꯑꯣ ꯀꯅꯥ ꯀꯅꯥ
ꯑꯩ ꯊ ꯇꯅꯤ
ꯑꯣ ꯆꯥꯛ ꯆꯥꯔꯕꯣ
ꯍꯣꯏ ꯍꯪꯖꯅꯤꯡꯅ ꯆꯥꯗ ꯉꯥꯏꯔꯦ
ꯀꯩ ꯌꯦꯟꯁꯥꯡ ꯆꯥꯔꯒꯦ
ꯉꯁꯤꯁꯦ ꯀꯩꯅꯣ ꯈꯥꯃꯦꯟ ꯑꯁꯥꯡꯕꯒ ꯎꯝ ꯁꯧꯀꯒꯆꯥꯥꯏ
ꯑꯩꯈꯣꯏꯒ ꯃꯥꯟꯅꯩꯅꯦ
ꯅꯪꯒꯤ ꯑꯗꯨ ꯃꯥꯏ ꯆꯕ꯭ꯔꯣ
ꯑꯩꯒ ꯑꯩꯗꯤꯀꯣ ꯑꯂꯨꯒ ꯈꯥꯃꯦꯟ ꯑꯈꯥꯕ ꯑꯁꯥꯡꯕꯗꯣ
ꯑꯥ ꯑ ꯑꯥ ꯑ ꯑꯗꯨ ꯐꯥꯎꯅꯦ ꯀꯔꯤ ꯇꯧꯕꯈ꯭ꯔꯗꯤꯦ
ꯑ ꯆꯥꯛꯆꯥꯥꯕ ꯂꯣꯏꯔꯒ ꯂꯩꯌꯦ
ꯑꯗꯨꯒꯤ ꯄꯣꯊꯥꯕ ꯃꯇꯝꯅꯤꯅꯦ ꯍꯧꯖꯤꯛꯁꯦ
ꯍꯣꯏ ꯀꯩ ꯊꯕꯛ ꯊꯕꯛ ꯇꯧꯔꯤꯅꯣ
ꯑꯗꯨꯝ ꯂꯩ ꯂꯩ ꯏꯗ
ꯑꯥ
ꯑ
ꯑꯩꯗꯤ ꯏꯝꯐꯥꯜꯗ ꯂꯩꯌꯦ ꯕꯔꯥꯗ ꯂꯩꯌꯦꯦ
ꯑ ꯑꯁꯤ ꯀꯗꯥ ꯍꯥꯏ ꯆꯠꯀꯔ
ꯑ ꯀꯩꯁꯨ ꯆꯂꯣꯏ ꯑꯗꯨꯝ ꯌꯨꯝꯗ ꯑꯗꯨꯝ ꯂꯩꯒꯅꯤ ꯕꯔꯥꯗ ꯑꯗꯨꯝ ꯂꯩꯅꯤ ꯅꯪꯗꯤ
ꯑꯩꯁꯨ ꯆꯠꯂꯣꯏ ꯍꯧꯖꯤꯛ ꯉꯁꯤ ꯑꯄꯪ ꯈꯔ ꯅꯨꯡꯉꯥꯏꯇꯦ ꯍꯥꯏꯅ ꯍꯦꯛꯂꯅꯤ ꯂꯩ
ꯑꯣ ꯑꯣ
ꯅꯪ ꯅꯪꯒꯤ ꯏꯃꯨꯡ ꯈꯣꯏꯁꯦ ꯍꯡ ꯃꯜ ꯂ ꯑꯣꯏꯅ ꯁꯨꯔꯦꯀꯣ
ꯍꯥꯥ
ꯅꯪꯒꯤ ꯏꯃꯨꯡ ꯈꯣꯏꯁꯦ ꯂꯣꯏꯅ ꯍꯤꯡ ꯂꯣꯏꯅ ꯁꯨꯔꯦꯀꯣ
ꯏꯄꯥꯅꯤ ꯂꯩꯈꯤꯗ꯭ꯔꯦ
ꯑꯣ ꯃꯥꯗꯤ ꯂꯩꯔꯤꯕ꯭ꯔꯣ
ꯍ
ꯅ ꯅꯅ ꯀꯌꯥ ꯆꯣꯄꯔꯥ
ꯆꯤꯟ ꯏꯅꯥꯎꯁꯦ ꯇꯔꯨꯛ ꯁꯨꯑꯦ
ꯑ ꯏꯕꯥꯅꯤꯆꯥꯥ ꯃꯅꯥꯥꯏꯅꯦ
ꯎꯝ ꯅꯪ ꯅꯪꯁꯨꯨꯔꯣ ꯅꯨꯄꯥ ꯀꯌꯥꯅꯣ ꯅꯨꯄꯤ ꯀꯌꯥꯅꯣ
ꯑꯣꯃꯝ ꯈꯥꯏꯔꯤꯅꯦ
ꯑꯩꯈꯣꯏꯅ ꯅꯨꯄꯥ ꯑꯃ ꯅꯨꯄꯤ ꯃꯉꯥ ꯁꯨꯕ ꯑꯩꯈꯣꯏꯅ
ꯑꯗꯨꯁꯨ ꯇꯥꯕꯅꯤꯗ
ꯀꯔꯤ ꯀꯔꯤ ꯊꯕꯛ ꯇꯧꯕ꯭ꯔꯥ ꯅꯈꯣꯏ ꯏꯆꯦꯟ ꯏꯅꯥꯎꯁꯤꯡꯅ
ꯑ ꯏꯆꯦ ꯃꫭꯏꯗꯤ ꯑꯁ ꯑꯗꯨꯝ ꯏꯝꯐꯥꯜ ꯂꯩꯔ ꯊꯕꯛ ꯁꯨꯕ ꯌꯥꯕ ꯑꯗꯨꯝ ꯁꯨꯔ ꯂꯩꯌꯦ
ꯍꯤꯡꯗꯕ ꯌꯥꯗꯕꯅꯤꯅꯀꯣ
ꯑ
ꯍꫭꯅ ꯍꫭꯠꯅꯕ ꯇꯥꯕꯅꯤꯅꯦ
ꯎꯝ ꯑꯗꯨꯝ ꯇꯧꯕ ꯌꯥꯕꯅꯦ
ꯅꯪꯗꯤ
ꯑꯩꯁꯨ ꯏꯁ꯭ꯀꯨꯜ ꯗ ꯂꯩꯕꯅꯤ ꯑꯗꯨꯕꯨ ꯉꯁꯤꯗꯤ ꯁꯆꯠꯇ꯭ꯔꯦ ꯄꯊꯗꯦ ꯍꯥꯏꯅ ꯄꯣꯊꯥꯕꯅꯦ ꯑꯗꯨꯕꯨ ꯁꯥꯕꯅꯦꯀꯣ
ꯊꯥꯏꯌꯦ
ꯎꯝ ꯊꯪ ꯊꯥꯔꯁꯨ
ꯎꯝ ꯅ ꯍꯟꯗꯇ ꯀꯥꯏꯗ ꯏꯕ꯭ꯔꯣ
ꯑꯩꯁꯦ ꯍꯟꯗꯛꯇꯤ ꯃꯄꯥꯟꯗꯂꯩꯌꯦ
ꯑꯣ ꯑꯣ ꯊꯕꯛ ꯊꯕꯛ ꯁꯨꯔ ꯂꯩꯕ ꯃꯥꯜꯂꯦꯀꯣ
ꯑꯣ ꯑꯣ ꯐꯩꯌꯦ ꯑꯗꯨꯅ
ꯍꯝ
ꯑꯗꯨ ꯑꯣꯏꯔꯁꯨ ꯇ꯭ꯔꯦꯅꯤꯡ ꯇꯧꯗꯕꯗꯤ ꯌꯥꯗꯕꯅꯤꯅꯀꯣ ꯇ꯭ꯔꯦꯟꯅꯤꯡ ꯇꯧꯕ ꯑꯣꯏꯅ ꯑꯗꯨꯝ ꯂꯩꯕꯅꯤ
ꯑꯣ
ꯀꯅꯥ ꯀꯅꯥ ꯂꯩꯕ꯭ꯔꯣ ꯍꯧꯖꯤꯛꯁꯦ
ꯑ ꯏꯃꯥꯟꯅꯕꯤ ꯑꯃꯒ ꯂꯩꯌꯦ
ꯑꯥꯑꫭ ꯅꯕꯅꯤ ꯂꯩꯃꯤꯟꯅꯕ꯭ꯔꯣ
ꯍꯣꯏ
ꯑ ꯌꯥꯝ ꯐꯥꯏꯅꯦ
ꯎꯝ
ꯍꯣꯏ ꯍꯧꯖꯤꯛꯗꯤ ꯏꯊꯟꯗ ꯂꯩꯌꯦ ꯏꯆꯦ ꯏꯕꯥꯅꯤ ꯂꯩꯅꯤ ꯑꯗꯨ ꯏꯆꯦꯗꯤ ꯊꯕꯛ ꯆꯠꯈ꯭ꯔꯕꯀꯣ
ꯎꯝ
ꯋꯦꯗꫪꯁꯦ ꯅꯨꯡꯉꯥꯏꯔꯝꯒꯅꯤꯅꯦ
ꯑꯁ ꯎꯝ
ꯑꯁꯤꯗꯒꯤ ꯑꯁꯤꯗꯗꯤ ꯁꯥꯕꯅ ꯁꯥꯕꯅ ꯅꫭꯡꯁꯨ ꯁꯨ ꯆꯨꯕꯤꯗꯦ
ꯑꯩꯈꯣꯏꯗꯁꯨꯀꯣ ꯀꯩꯅꯣ ꯅꯣꯡꯗꯨ ꯆꯨꯔꯛꯇꯕꯒꯤꯀꯣ ꯅꯨꯡꯁꯥ ꯌꯥꯝ ꯁꯥꯕꯗꯣ ꯐꯦꯟ ꯊꯥꯔꯁꯨ ꯑꯗꯨꯝ ꯁꯥꯔꯛꯑꯦ ꯅꯣꯡ ꯅꯣꯡꯁꯨ ꯑꯗꯨꯝ ꯃꯝ ꯂꯩꯑꯦ ꯅꯣꯡ ꯑꯃꯐꯥꯎ ꯆꯨꯔꯛꯇꯕꯀꯣ ꯑꯩꯈꯣꯏ ꯈꯨꯟꯗꯗꯤ ꯑꯗꯨꯝ ꯁꯨꯔꯛꯑꯦꯕ ꯑꯩꯈꯣꯏ ꯂꯩꯕ ꯃꯐꯝ ꯃꯐꯥꯎ ꯁꯨꯔꯛꯇꯦꯕ ꯆꯨꯔꯥꯁꯨ ꯈꯤꯇꯪ ꯈꯤꯇꯪ ꯆꯧꯨꯔꯥꯔꯕꯗꯣ ꯍꯣꯏ ꯑꯗꯨꯃꯥꯏꯅ ꯇꯧꯕ ꯎꯝ ꯑꯗꯨꯒꯤ ꯁꯥꯕꯗꯣ ꯇꯨꯝꯃꯁꯨ ꯌꯥꯗꯦ
ꯁꯃꯥꯟꯒꯤ ꯌꯥꯗ꯭ꯔꯦꯅꯦ ꯑꯁꯤꯗꯁꯨ
ꯍꯣꯏ ꯎꯄꯥꯏ ꯂꯩꯇꯦ ꯁꯥꯔꯗꯤ
ꯎꯝ ꯥꯡꯁꯨ ꯈꯔ ꯅꯨꯡꯉꯥꯏꯇꯦ ꯑꯁ ꯁꯃꯟ ꯂꯩꯒꯦꯀꯣ
ꯎꯝ
ꯑꯗꯨꯗ ꯂꯩꯔꯗꯤ ꯍꯟꯁꯥꯡ ꯅꯥꯄꯤꯒꯨꯝ ꯁꯒ ꯆꯠ ꯆꯠ ꯆꯥꯅꯒꯤ ꯍꯔꯛꯄ ꯑꯗ
ꯈꯪꯗꯔꯦ ꯅꯟꯥꯡꯁꯨ ꯑꯍꯥꯎꯕ ꯈꯛꯇ ꯂꯩꯇ꯭ꯔꯦ ꯀꯩ ꯍꯥꯏꯕ
ꯂꯧ ꯃꯥꯄ ꯂꯕ ꯇ
ꯑꯩꯈꯣꯏ ꯑꯩꯈꯣꯏ ꯑꯩꯈꯣꯏ ꯏꯃꯨꯡꯗꯤ ꯇꯧꯗꯦ
ꯑꯥ ꯑꯥ
ꯎ
ꯌꯥꯝ ꯅꯨꯡꯉꯥꯏꯕ ꯏꯃꯨꯡꯅꯤꯅꯦ ꯑꯗꯨꯅꯤ
ꯑꯁ ꯈꯪꯗꯔꯤꯦꯗ ꯁ꯭ꯀꯨꯜ ꯀꯥꯔ ꯑꯗꯨꯝ ꯂꯩꯔꯕꯅꯦ ꯑꯩꯈꯣꯏꯗꯤ
ꯁꯤ ꯌꯥ ꯇꯔ ꯍꯧꯖꯤ ꯀꯥ
ꯑ ꯀ꯭ꯂꯥꯁꯥꯁ ꯇ꯭ꯋꯦꯜꯐ ꯇꯝꯃꯦ
ꯑ ꯇꯥꯡꯦ
ꯎꯝ
ꯖ ꯑꯁꯥ
ꯁꯥꯏ
ꯍ ꯀ ꯍ ꯅꯪ ꯑꯦꯡꯦ ꯀ ꯑꯗꯨ ꯀꯜꯂꯤ
ꯍꯥꯥ
ꯅꯪ ꯑꯦꯗꯤ ꯀꯔꯔꯣ
ꯑꯁ ꯑꯩꯒꯤ ꯑꯦꯝ ꯑꯁ ꯈꯪꯗ꯭ꯔꯦꯗ ꯑꯩꯒꯤ ꯑꯦꯝꯁꯦ
ꯍꯧ ꯇꯧꯗꯣꯏꯔꯥ ꯈꯪꯗꯦ ꯍꯧꯖꯤꯛꯐꯥꯎ
ꯍꯔꯝꯗ
ꯎꯪ ꯈꯥꯡꯗ ꯑꯗꯨꯝ ꯀ꯭ꯂꯥꯁ ꯇꯦꯟ ꯂꯣꯏꯔꯒꯀꯣ ꯑꯗꯨꯝ ꯇ꯭ꯔꯦꯅꯤꯡꯒꯨꯝꯕ ꯊꯕꯛ ꯁꯨꯕꯒꯨꯝꯕ ꯇꯧꯒꯦꯅ ꯈꯜꯂ ꯂꯩꯕꯅꯤ
ꯃꯤꯅ ꯃꯤꯅ ꯑꯄꯥꯝꯕ ꯊꯕꯛꯁꯦ ꯇꯥꯎꯗꯔꯤ ꯌꯥꯝ ꯐꯕ ꯊꯥꯕꯉ
ꯍꯣꯏ ꯍꯣꯏ
ꯅꯅꯨꯡꯃꯥꯏꯅ ꯇ ꯑꯣꯏ ꯍ
ꯏꯟꯔꯦꯁ ꯌꯦꯧ ꯅ ꯇꯧ ꯍꯧꯗꯤꯀꯣ
ꯍ
ꯆ ꯑꯣꯏꯔ ꯁꯂ ꯐꯕ ꯉꯥꯛꯇꯥꯅꯤ
ꯎꯝ
ꯍꯕ ꯌꯥꯅ ꯑ ꯁꯨ ꯇꯧꯗꯕ ꯌꯥꯗꯦ ꯋꯥꯔꯁꯨ ꯑꯗꯨꯝ ꯇꯧꯕ ꯇꯥꯔꯅꯦ
ꯑꯥ ꯎꯝ ꯅꯪꯗꯤ ꯑꯗꯨꯝ ꯌꯨꯝꯗ ꯑꯗꯨꯝ ꯂꯩꯒꯦꯔꯣ
ꯑ ꯉꯁꯤꯗꯤ ꯃꯄꯥꯟ ꯆꯠꯂꯒ ꯁꯥꯕꯁꯨ ꯁꯥꯏ ꯍꯛꯆꯥꯡꯁꯨ ꯈꯔ ꯅꯨꯡꯉꯥꯏꯇ
ꯑꯣ ꯑꯣ ꯀꯔꯤ ꯑꯣꯏꯅ ꯉꯝꯗꯕꯅꯣ
ꯍꯥꯏꯕꯗꯤ ꯌꯥꯝ ꯀꯟꯅ ꯉꯝꯗꯕꯗꯤ ꯅꯠꯇꯦꯗ ꯑꯗꯣ ꯁꯥꯃꯟꯒꯤꯔ ꯈꯪꯗꯦ ꯏꯅꯔꯖꯤ ꯈꯔ ꯂꯩꯇꯕꯀꯣ ꯉꯁꯤꯁꯦ
ꯑꯁ ꯌꯥꯝ ꯁꯥꯕ ꯃꯥꯜꯂꯦ ꯑꯗꯨꯗꯤꯀꯣ
ꯌꯥꯝꯁꯑꯌꯦ
ꯌꯥꯝ ꯁꯥꯔꯁꯨꯀꯣ ꯅꯥꯍꯟꯅꯤꯡꯉꯥꯏ ꯇꯧꯕꯅꯦ
ꯏꯪ ꯃꯜꯁꯨ ꯅ
ꯎꯝ ꯑꯔꯝꯁꯦ ꯑꯩ ꯂꯝꯕꯤ ꯁ ꯆꯗꯥ ꯑꯩ ꯇꯨꯒꯅꯤ ꯋꯥ ꯀꯣ
ꯑꯥ
ꯑꯗꯨꯒꯤ ꯈꯔ ꯈꯣꯡꯁꯨ ꯅꯥꯕ
ꯑꯣ ꯑ
ꯎꯝ
ꯎ
ꯅꯨꯄꯤ ꯑꯃꯅ ꯏꯍꯤꯡ ꯀꯥꯏꯕ
ꯎꯝ
ꯏꯃꯅꯥ ꯀꯩꯅꯣ ꯑ ꯐ ꯂꯥꯏꯒꯨꯝꯃꯔꯒ ꯂꯅꯤꯒꯨꯝꯃꯔꯒ ꯆꯩ ꯆꯦꯡ ꯊꯥꯕꯀꯣ ꯑꯗꯨ ꯏꯁꯤꯡ ꯂꯩꯏꯌꯦ ꯍꯥꯏꯕꯗꯤ ꯑꯩ ꯈꯪꯅꯕ ꯑꯗꯨ ꯆꯠꯄꯒꯤ ꯑ ꯁꯋꯥꯏꯕ ꯃꯥꯜꯦ
ꯎꯝ
ꯈꯤꯇꯪ ꯁꯋꯥꯗꯨꯒꯤ ꯍꯧꯖꯤꯛꯁꯤ ꯁꯥꯠꯄ
ꯎꯝ ꯎꯝ ꯑ ꯑꯩꯗꯤ ꯌꯨꯝꯗ ꯇꯝ ꯂꯩꯥꯛ ꯅꯤ ꯁ꯭ꯀꯨꯜ ꯆꯠꯇ꯭ꯔꯅꯤꯉꯣ
ꯁꯀꯨꯜ ꯁꯨꯇꯤꯔꯣ
ꯑ ꯁꯇꯔꯗ ꯑ ꯆ ꯇꯕ ꯎꯝ
ꯀꯩ ꯍꯥꯏꯕ
ꯈꯔꯔꯤꯒꯤ ꯁꯥꯇꯕꯔꯥꯕ
ꯑꯁ ꯇꯅꯤꯡꯗꯕꯒꯤꯦ
ꯎꯝ ꯍ
ꯌꯥꯝꯁꯕ
ꯑ ꯍ ꯆꯠꯅꯤꯡꯗꯕ ꯃꯇꯝꯁꯨ ꯌꯧꯅꯤ ꯍꯣꯏ ꯅꯪ ꯀꯦꯒꯤ ꯆꯠꯅꯤꯅ ꯀꯣꯟ
ꯎꯝ
ꯎꯝ
ꯍ
ꯀꯩ ꯍꯥꯢꯕꯥ
ꯅꯄꯥꯗ ꯅꯃꯥꯗꯤ ꯑꯗꯣꯝ ꯊꯕꯛ ꯁꯨꯗ꯭ꯔꯒ ꯂꯩꯕ꯭ꯔꯥ ꯅꯠꯇ꯭ꯔꯒ ꯊꯕꯛ ꯁꯨꯕ꯭ꯔꯥ
ꯑꯁ ꯀꯣ ꯑꯁ ꯀꯣ ꯀꯥꯗ ꯂꯩꯕꯅꯦ ꯏꯕꯥꯟꯅꯤ ꯑꯣ ꯑ ꯏ ꯏꯃꯥꯗꯤ ꯑꯗꯨꯝ ꯌꯨꯝꯗ ꯑꯗꯨꯝ ꯂꯩꯌꯦ ꯑꯗꯨꯝ ꯄꯣꯠ ꯄꯣꯠ ꯌꯣ ꯃꯩ ꯌꯥꯔꯗꯤ ꯑꯗꯨꯝ ꯕꯖꯥꯔꯗ ꯑꯗꯨꯝ ꯂꯥꯛꯑꯥ ꯑꯗꯨꯝ ꯌꯣꯜꯂꯦ
ꯍꯥꯎ
ꯎ
ꯑꯗꯨꯗꯤ ꯌꯥꯝ ꯐꯕꯕꯥ ꯕꯨꯁꯤꯅꯤꯁ
ꯈꯪꯗꯔꯦ
ꯑꯁꯦꯡꯕꯥ ꯍꯥꯏꯕꯗꯤ ꯀꯩꯅꯣ ꯑꯦꯟꯁꯥꯡꯒꯨꯝꯕ ꯌꯣꯟꯕꯁꯤꯗꯤ ꯌꯦꯟꯁꯥꯡ ꯖꯥꯠ ꯖꯥꯠꯁꯨ ꯑꯍꯧꯕ ꯑꯍꯧꯕꯁꯨ ꯅꯨꯡꯇꯤꯒꯤ ꯆꯥꯏꯅ
ꯎꯝ
ꯏꯃꯥꯅ ꯌꯟꯗ꯭ꯔꯗꯤ ꯂꯅꯥ ꯌꯣꯟꯗꯁꯨ ꯄꯨꯔꯛꯑꯅꯤ ꯃꯤꯉꯣꯟꯗ ꯂꯩꯇꯕꯁꯨ ꯆꯥꯅꯤ ꯃꯦꯑꯣꯡ ꯃꯤꯅ ꯆꯥꯕ ꯐꯪꯗꯔꯥꯕꯁꯨ ꯑꯗꯨꯝ ꯐꯪꯕꯅꯤꯅ ꯌꯥꯝ ꯅꯨꯡꯉꯥꯏꯕꯅꯤ ꯑꯗꯨꯀꯨꯝꯕ ꯏꯃꯨꯡꯗꯤ
ꯎꯝ
ꯑ ꯁꯍꯤ ꯀꯌꯥ ꯁꯂꯦ
ꯍꯥꯥ
ꯆꯍꯤ ꯒꯌꯥ ꯁꯣꯔꯦ
ꯏꯃꯥꯔꯣ ꯑꯩꯗꯤ ꯅꯥꯏꯟꯇꯤꯟ
ꯍꯣꯏ ꯌꯥꯝ ꯑꯉꯥꯡ ꯑꯣꯏꯔꯅꯤꯍꯦ
ꯍꯣꯢ
ꯑꯩꯗꯤ ꯀꯔꯤꯅꯣ ꯑꯔꯤꯕ ꯂꯩꯁꯥꯕꯤ ꯍꯥꯏꯕ ꯑꯣꯟꯈ꯭ꯔꯦꯗ
ꯑ ꯑꯣ ꯑꯗꯨ ꯀꯌꯥꯅꯣ
ꯆꯍꯤ ꯀꯨꯟꯊ꯭ꯔꯥ ꯁꯨꯒꯗꯧꯔꯦ
ꯎꯝ